ꯑꯣ ꯍꯦꯜꯂꯣ
ꯆꯔ
ꯆꯥꯈ꯭ꯔꯦ
ꯀꯩ ꯃꯊꯦꯜꯅꯣ
ꯉꯁꯤꯁꯦ ꯗꯥꯜ ꯆꯥꯏꯌꯦ
ꯎꯝ ꯍꯥꯎꯕꯅꯦ
ꯀꯩꯗꯧꯔꯤꯅꯣ ꯅꯪꯗꯤ
ꯆꯥꯗ꯭ꯔꯤ ꯆꯥꯛ ꯆꯥꯗ꯭ꯔꯤ ꯑꯗꯨꯝ ꯍꯤꯞꯂꯒ ꯂꯩꯌꯦ
ꯌꯥꯝ ꯊꯦꯡꯉꯤꯀꯣ ꯃꯤꯗꯤ
ꯎꯝ
ꯀꯩ ꯌꯦꯟꯁꯥꯡ ꯊꯣꯡꯉꯒꯦ
ꯑꯩꯈꯣꯏ ꯎꯆꯥ ꯏ
ꯍꯥꯎꯅꯤ ꯅꯦ
ꯎꯝ
ꯕꯛ ꯆꯠꯇꯣꯏꯔꯣ
ꯉꯁꯤꯗꯤ ꯁꯨꯇꯤ ꯄꯤꯌꯦ ꯑꯩꯈꯣꯏꯗꯤ
ꯀꯩ ꯁꯨꯇꯤꯅꯣ
ꯀꯥꯡ
ꯑꯣ
ꯀꯥꯡꯒꯤ
ꯉꯔꯥꯡ ꯕꯣꯜ ꯌꯦꯡꯕ꯭ꯔꯣ ꯅꯪꯗꯤ
ꯌꯦꯡꯉꯤꯅ
ꯅꯨꯡꯉꯥꯏꯕ꯭ꯔꯣ
ꯑꯗꯨꯝ ꯅꯨꯡꯉꯥꯏ ꯍꯥꯏꯇꯥꯔꯦ ꯍꯣꯏ
ꯀꯔꯝꯕꯗ ꯁꯞꯄꯣꯔꯠ ꯇꯧꯒꯦ ꯅꯪꯗꯤ
ꯑꯩꯗꯤ ꯏꯪꯂꯦꯟꯗ ꯇꯧꯕꯅꯦꯍꯦ
ꯂꯩꯍꯧꯈ꯭ꯔꯔꯤꯗ ꯑꯗꯨꯗꯤ
ꯏꯃꯦꯟꯕꯨ ꯁꯄꯣꯔꯠ ꯇꯧꯔꯒ ꯎꯝ
ꯑꯣꯏꯔꯔꯣꯏ ꯅꯣꯏꯗ‌ꯣ ꯑꯣꯏꯔꯔꯣꯏ ꯁꯨꯛꯑ‌ꯣꯏ ꯑꯣꯏꯔꯔꯣꯏ
ꯎꯝ
ꯏꯊꯟꯇ ꯂꯩꯕ꯭ꯔꯣ ꯀꯅꯥ ꯀꯅꯥ ꯂꯩꯒꯦ
ꯏꯊꯟꯗ ꯂꯩꯕꯅꯤꯗ ꯑꯗꯨꯗꯤ ꯐꯤꯅꯥꯜꯗꯤ ꯏꯁꯄꯦꯟꯒ ꯑꯥꯔꯖꯦꯟꯇꯤꯅꯥ ꯑꯩꯉꯣꯟꯗ ꯀꯅꯥ ꯑꯩꯉꯣꯟꯗ
ꯑꯅꯤꯃꯛ ꯉꯝꯃꯁꯨ ꯌꯥꯏ ꯑꯗꯨꯕꯨꯗꯤ
ꯄ ꯂꯣꯏ ꯁꯞꯄꯣꯔꯠ ꯇꯧꯅꯤ ꯑꯗꯨꯗꯤ
ꯎꯝ ꯑꯅꯤꯃꯛꯗꯤ ꯌꯥꯔꯣꯏꯍꯣꯏ ꯑꯃ ꯈꯛꯇꯅꯤ ꯉꯝꯃꯗꯧꯕꯁꯦ
ꯑꯃ ꯉꯝꯃ‌ꯁꯨ ꯌꯥꯏ ꯑꯃ ꯉꯝ ꯃꯁꯨ ꯌꯥꯏ ꯑꯩꯗꯤ ꯆꯞ ꯃꯥꯟꯅꯔꯦ ꯃꯣꯏ ꯑꯅꯤꯒꯤꯗꯨꯗꯤ
ꯎꯝ ꯆ‌ꯦ ꯆ‌ꯦ
ꯑꯗꯨ ꯅꯊꯟꯗ ꯂꯩꯕꯗ ꯅꯨꯡꯉꯥꯏꯕ꯭ꯔꯣ
ꯑꯦ ꯍꯣꯏ ꯏꯃꯥꯟꯅꯕ ꯑꯃ ꯊꯕꯛ ꯆꯠꯈ꯭ꯔꯦ ꯏ ꯁꯟꯇ ꯑꯗꯨꯗꯦ ꯍꯋꯥꯣꯏ ꯍꯧꯖꯤꯛꯀꯤ
ꯑꯣ ꯅꯨꯄꯤꯗꯤ ꯊꯤꯔꯕꯣ
ꯊꯤꯇ꯭ꯔ‌ꯦꯗ
ꯄꯥꯈꯪ ꯑꯣꯏꯔꯤꯕꯗꯨꯗꯤ
ꯑꯝ
ꯃꯥꯟꯗ꯭ꯔ‍ꯦꯊ ꯈ‍ꯣꯟꯖ‍ꯦꯜꯗꯨꯒ
ꯑꯩ ꯄꯥꯈꯪꯅꯤ ꯀꯩꯅ‍ꯣ
ꯐꯥꯒꯤ ꯇꯧꯕꯅꯦ ꯐꯥꯒꯤ ꯇꯧꯕꯅꯦ ꯑꯉꯥꯡꯁꯨ ꯃꯥꯟꯗꯕꯒꯨꯝ ꯑꯍꯟ ꯆꯨꯝ ꯃꯥꯟꯗꯕꯒꯨꯝ ꯇꯧꯋꯤꯗ ꯑꯩꯗꯤꯀꯣ ꯍꯣꯏ ꯌꯨꯝ ꯄꯥꯂꯦ
ꯌꯨꯝ ꯄꯥꯂꯦ
ꯏꯁ ꯑꯁ‌ꯦꯡꯕꯩꯔꯣꯅꯦ
ꯑꯁ‍ꯦꯡꯕꯅ‌ꯦ
ꯁꯤ
ꯑꯁ ꯑꯦ ꯃꯔꯦ
ꯊꯥꯖꯗ‍ꯦ
ꯊꯥꯖꯕꯤꯌꯨ ꯀꯩꯅꯣ ꯅꯪꯁꯨ
ꯎꯝ
ꯅꯪ ꯅꯪꯗꯤ ꯀꯩꯗꯧꯉꯩ ꯄꯥꯟꯗꯣꯏꯅꯣ
ꯑꯩꯗꯤ ꯆꯍꯤ ꯊꯥꯔꯇꯤ ꯐꯥꯏꯚ ꯁꯨꯕ ꯃꯇꯝꯗ ꯄꯥꯟꯒꯦ
ꯋꯥꯠꯂꯤꯅꯦ ꯑꯗꯨꯗꯤ ꯀꯣꯏ ꯑꯗꯣ ꯅꯨꯄꯤꯕꯨꯗꯤ ꯀꯣꯏꯕ ꯍꯧꯈ꯭ꯔꯕꯣ
ꯍꯧꯗꯤ
ꯏꯟ ꯍꯧꯗ꯭ꯔꯗꯤ ꯏꯕꯥꯅꯤ ꯀꯣꯏꯅꯔꯁꯨ ꯍꯥꯏꯕꯅꯤꯗ
ꯍꯣꯏ ꯍꯣꯏ ꯍꯣꯏ ꯌꯥꯏ ꯌꯥꯏ
ꯋꯥ ꯊꯅꯦꯠꯇꯦ
ꯍ ꯍꯣꯏ
ꯆꯥꯛꯏꯁꯤꯉꯩꯗꯤ ꯁꯤꯗ ꯀꯣꯜ ꯇꯧꯔꯗꯤ ꯋꯥꯠꯊꯤ ꯉꯥꯛꯇꯅꯤ ꯍꯥꯏꯕꯗꯣ ꯑꯩꯗꯤ ꯅꯠꯇꯦꯁꯦꯡꯕ ꯉꯥꯛꯇꯅꯤ
ꯎꯝ ꯀꯣꯏꯅ ꯁꯤ ꯌꯥꯏꯅꯦ
ꯑꯗꯣ ꯅꯪꯁꯥ ꯐꯖꯕ꯭ꯔꯣ
ꯈꯪ ꯇ꯭ꯔꯦꯗꯨꯗꯤ ꯀꯪ ꯇ꯭ꯔꯦꯕꯗꯨꯗꯤ
ꯋꯥꯡꯕ꯭ꯔ
ꯍꯣꯏ ꯋꯥꯡꯡꯂꯅ
ꯋꯥꯡꯉꯦ ꯑꯗꯨ ꯑꯣꯏꯔꯗꯤ ꯈꯔ ꯐꯖꯗꯧꯕ ꯃꯥꯜꯂꯦ ꯌꯥꯝꯅꯗꯤ ꯅꯠꯇꯦꯀꯣ
ꯌꯥꯔꯗ
ꯅꯠꯇ꯭ꯔꯥ ꯆꯣꯝꯗ꯭ꯔꯣ ꯑꯩꯅ ꯍꯥꯏꯕꯗꯣ
ꯁꯃꯦ ꯁꯃꯦ
ꯑꯗꯣ ꯃꯝꯕ꯭ꯔꯥ ꯉꯕ꯭ꯔꯥ ꯑꯗꯨꯗꯤ ꯑꯗꯨꯁꯨ
ꯎ ꯎꯝ
ꯋꯥꯉꯗꯤ ꯑꯥ
ꯎ
ꯃꯝꯕ꯭ꯔꯥ ꯃꯨꯕ꯭ꯔꯥ
ꯃꯨꯇꯦꯍꯦ ꯀꯥꯏꯒꯦ ꯃꯝꯗꯦ
ꯑꯗꯨꯗꯤ ꯑ ꯉꯥꯎꯕ꯭ꯔꯣ
ꯍꯅꯦ
ꯊꯥꯖꯕ ꯋꯥꯠꯂꯤꯗ ꯇꯥꯕ ꯀꯥꯟꯗ ꯅꯪꯁꯦ ꯑꯩꯅ ꯈꯟꯕꯗ ꯈꯔꯗꯤ ꯋꯥꯡ ꯋꯥꯡꯁꯨ ꯋꯥ ꯉꯝꯃꯣꯏꯗ ꯈꯤꯇꯪ ꯉꯃꯗꯤ ꯋꯥꯉꯝꯅꯤ ꯑꯗꯨꯒ ꯃꯨꯕꯁꯨ ꯅꯠꯇꯕ ꯃꯝꯕꯁꯨ ꯅꯠꯇꯕ ꯉꯧꯕꯁꯨ ꯅꯠꯇꯕ ꯃꯤꯦꯗꯤꯌꯝ ꯑꯣꯏꯅꯔ ꯅꯪꯒꯤꯁꯦ ꯆꯨꯝꯗ꯭ꯔꯥ
ꯁꯨꯝꯗꯤꯗ
ꯆꯨꯝꯗꯦ
ꯎꯝ
ꯐꯖꯕ꯭ꯔꯣ ꯑꯗꯨꯗꯤ
ꯋꯥꯡ ꯋꯥꯡꯕꯅꯤ ꯀꯩꯅꯣ
ꯋꯥꯔꯒ ꯃꯨꯔꯒ ꯔꯁꯤ ꯂꯩꯕ꯭ꯔꯣ ꯑꯗꯨꯗꯤ ꯉꯧꯔꯒ ꯔꯁꯤ ꯁꯤꯗꯤ ꯂꯩꯕ꯭ꯔꯣ ꯑꯗꯣ
ꯈꯪ ꯈꯪꯕꯤ ꯎꯝ ꯅꯪꯒꯤ ꯋꯥꯍ ꯍꯥꯏꯁꯦ
ꯂꯩꯗꯅ ꯅꯪꯒꯤꯁꯨ ꯑꯁ ꯄꯥꯡꯈ꯭ꯔꯦꯗ
ꯑꯝ
ꯎꯝ
ꯏꯕꯥꯅꯤ ꯀꯣꯏꯅꯥꯁꯤ ꯍꯥꯏꯕ
ꯑꯗꯣ ꯅꯪ ꯐꯖꯕ꯭ꯔꯥ ꯍꯥꯡꯉꯤꯁꯦꯗꯤ
ꯑ ꯄꯨꯖ ꯇꯧꯗꯤ ꯀꯣꯏꯅꯥꯅꯤꯡꯗꯦ ꯍꯥꯏꯔꯣ
ꯑ ꯀꯣꯏꯅꯥꯁꯦ ꯀꯣꯏꯅꯥꯁꯦ ꯑꯗꯨ ꯐꯖꯕ꯭ꯔꯥ ꯐꯖꯗꯕ꯭ꯔꯥ ꯍꯥꯟꯅ ꯍꯪꯕꯅꯤꯗ
ꯎꯝ
ꯑꯗꯣ ꯑꯩꯥꯏꯖꯤ ꯄꯥꯏꯕ꯭ꯔꯣꯅꯦ ꯅ ꯁ ꯐꯖꯩ ꯍꯥꯏꯕꯗꯣ ꯑꯃꯛ ꯌꯦꯡꯒꯦꯅꯦ
ꯍꯣꯏ
ꯎꯝ ꯇꯦꯛꯇ ꯍꯥꯏꯔꯛꯑꯣ ꯑꯗꯣ ꯌꯦꯡꯒꯦ ꯅꯪ ꯐꯖꯩ ꯍꯥꯏꯔ ꯑꯗꯣ ꯊꯤꯔꯦ ꯍꯥꯏꯅꯤ ꯅꯪ ꯆꯩ ꯆꯥꯅꯤ ꯑꯦ ꯆꯤꯡ ꯊꯤꯕ ꯍꯧꯔꯦꯕ
ꯎꯝ
ꯍꯥꯏꯔꯛꯑꯣꯅꯦ
ꯍꯧꯖꯤꯛ꯭ꯔꯣ
ꯇꯦꯛꯁꯇ ꯇꯦꯛꯁꯇ
ꯑꯁ
ꯍꯣꯏ ꯍꯧꯖꯤꯛꯅꯦ ꯀꯩꯅꯣ ꯅꯪ ꯐꯖꯩ ꯍꯥꯏꯗꯨꯗ ꯑꯩ ꯍꯡꯅꯤꯡꯕꯅ ꯁꯤꯗꯧꯔꯦꯕ
ꯑꯁ
ꯇꯟꯕ꯭ꯔꯣ
ꯇꯥꯟꯗꯗ
ꯇꯥꯟꯗꯦ ꯍꯥꯏꯔꯒ ꯀꯩꯅꯣ ꯏꯁꯤ ꯁꯤꯁꯤ ꯍꯥꯏꯗꯨꯗꯤ
ꯏꯁ ꯅꯪꯒꯤ ꯍꯥꯏꯔꯥꯎ ꯑꯗꯨꯗꯤ
ꯅꯪꯅꯦ ꯍꯥꯟꯅ ꯍꯥꯏꯔꯛꯑꯣ ꯑꯩꯅ ꯍꯥꯟꯅ ꯍꯪꯉꯤꯗꯨꯗꯤ ꯑꯈꯣ ꯆꯠꯈꯤꯅꯅ ꯇꯥꯕ꯭ꯔꯣ
ꯎꯝ
ꯊꯥꯈ꯭ꯔꯕꯣ
ꯊꯔꯛꯑꯀꯦ ꯊꯔꯛꯀꯦ
ꯊꯥꯔꯛꯑꯣ ꯑꯁꯦꯡꯕꯅ ꯅꯨꯄꯤ ꯀꫭꯏꯗ꯭ꯔꯤꯀꯣ
ꯀꯣꯏꯗ꯭꯭ꯔꯤꯅꯦ ꯅꯪꯕꫭ
ꯀꯣꯏ ꯇ꯭ꯔꯁꯨ ꯁꯥꯏꯠ ꯆꯤꯛꯒꯨꯝꯕꯗꯤ ꯂꯩꯔꯕꯝꯅꯤꯗ ꯅꯆꯤꯟ ꯊꯤꯔꯛꯀꯅꯨ
ꯂꯩꯩꯖꯗ ꯑꯗꯨꯒꯨꯝꯕ
ꯊꯥꯖꯗ‌ꯦ ꯍꯧꯖꯤꯛꯀꯥꯟ ꯄꯥꯈꯪꯁꯤꯡꯁꯦ ꯄꯥꯈꯪ ꯑꯣꯏ ꯄꯥꯈꯪꯕꯨꯗꯤ ꯑꯣꯏꯕ꯭ꯔꯣꯅꯦ ꯁꯦꯡꯃ
ꯃꯥꯅꯤꯗ ꯃꯥꯅꯤꯗ ꯃꯥꯅꯤꯗ ꯃꯥꯅꯤꯗ ꯊꯥꯈ꯭ꯔꯕꯅꯦ
ꯅꯪꯁꯦ ꯀꯥꯏꯋꯥꯏꯗ ꯇꯝꯄꯥꯛꯇ ꯂꯩꯕ꯭ꯔꯣ ꯆꯤꯡꯗ ꯂꯩꯕ꯭ꯔꯣ
ꯇꯝꯄꯥꯛꯗ ꯑꯗꯨꯝ ꯂꯩꯕꯩꯗ
ꯑꯣ ꯅꯪꯁꯦ ꯑꯩ ꯈꯪꯕꯒꯨꯝ ꯈꯪꯗꯕꯒꯨꯝ ꯇꯧꯋꯦꯗ
ꯎꯝ ꯑꯣꯏꯔꯝꯅꯤ
ꯌꯥꯝ ꯐꯖꯩꯌꯦ ꯆꯝꯄꯥꯛꯇ ꯂꯩꯕ꯭ꯔꯣ
ꯍꯣꯏ ꯌꯥ
ꯀꯩ ꯊꯕꯛ ꯇꯧꯕꯅꯣ
ꯑꯗꯨꯗ ꯑꯗꯨꯗ ꯎ ꯎꯗ꯭ꯔꯣ
ꯎꯗꯅꯦ ꯉꯥꯏꯀꯣ ꯉꯥꯏꯀꯣ
ꯑ ꯑꯗꯨꯗ ꯎꯕꯅꯦꯗ
ꯗꯨꯕꯤ ꯖꯤꯕ ꯃꯥꯗ ꯅꯪꯤꯁꯦ
ꯑꯦꯁ ꯀꯥꯏꯗꯅꯣꯍꯦ
ꯑꯩ ꯊꯥꯖꯕ ꯉꯝꯗ꯭ꯔꯦ
ꯑ
ꯇꯥꯕ꯭ꯔꯣ
ꯇꯌꯦ ꯇꯥꯏꯌꯦ
ꯏꯁ ꯄ꯭ꯔꯥꯏꯚꯦꯠꯀ ꯊꯝꯃꯤꯅꯦ ꯁꯤꯁꯦ
ꯍꯥꯥ
ꯄ꯭ꯔꯥꯏꯚꯦꯠꯀ ꯊꯝꯃꯤꯅꯦ ꯄ꯭ꯔꯣꯐꯥꯏꯜꯗꯣ ꯅꯨꯡꯁꯤꯗꯕꯅ ꯅꯨꯡꯁꯤꯗꯕꯅ
ꯊꯝꯗ꯭ꯔꯗꯤ ꯀꯩꯅꯣ
ꯊꯝꯒꯅꯣꯏ ꯍꯦꯛ ꯀꯔꯤꯅꯣ ꯅꯣꯏꯁꯨ
ꯎꯝ
ꯁꯤꯗ‌ꯦ ꯍꯦ
ꯎ ꯐꯂꫭ ꯇꯩꯔꯛꯑꫭ
ꯑꯥ ꯎ
ꯎꯝ ꯇꯧꯕ
ꯅꯣꯅꯦꯔꯣꯝꯗꯒꯤꯔꯣ ꯅꯪꯁꯦ
ꯃꯥꯅꯦ ꯑꯁ ꯌꯥꯝ ꯍꯩꯈ꯭ꯔꯦꯗ
ꯎꯝ ꯑꯁꯦꯡꯕꯗꯤ ꯑꯁꯦꯡꯕꯗꯤ ꯅꯣꯅꯦꯗꯩ ꯑꯁꯦꯡꯕꯔꯣ ꯅꯁꯦ
ꯍꯣꯏꯅꯦ ꯃꯥꯅ‌ꯦ
ꯃꯥ ꯂꯩꯕ
ꯏꯁ
ꯅꯨꯄꯤ ꯀꯣꯏꯗ꯭ꯔꯦ ꯍꯥꯏꯕ꯭ꯔꯣꯅꯦ
ꯍꯣꯏꯅꯦ ꯍꯣꯏꯅꯦ
ꯑ ꯊꯥꯖꯕ ꯋꯥꯠꯂꯤꯗ
ꯅꯨꯄꯤ ꯐꯪꯗꯗꯤ ꯑꯦꯔꯦꯟꯖ ꯃꯦꯔꯤꯖꯀ ꯇꯧꯗꯣꯏꯅꯦ ꯀꯩꯅꯣ
ꯑꯗꯨꯗꯤ ꯏꯕꯥꯅꯤ ꯆꯞ ꯃꯅꯥꯔ°ꯅ° ꯑꯩꯅ ꯄꯥꯝꯕꯁꯨ ꯑꯗꯨꯗꯅꯤ
ꯎꯝꯝ ꯑꯥꯑꯑ
ꯃꯤꯗꯤ ꯊꯕꯛ ꯇꯧꯋꯤꯀꯣ
ꯀꯩ ꯊꯕꯛ
ꯅꯪ ꯅꯪ ꯊꯕꯛꯇꯧꯏ ꯍꯥꯏꯕꯗꯨꯗ
ꯎꯝ ꯎꯝꯝꯝ
ꯐꯩꯌꯦ ꯐꯩꯌꯦ ꯑꯗꯣ ꯅꯪ ꯑꯩ ꯄꯥꯝꯕ꯭ꯔꯥ
ꯀꯩꯅꫭ
ꯅꯁꯥ ꯊꯨ ꯎꯗ‌ꯦꯅ
ꯗꯤꯄꯤ ꯍꯥꯕꯤꯗꯨꯨꯗꯤ ꯎꯗ꯭ꯔꯣ
ꯗꯤ ꯗꯤꯄꯤ ꯉꯥꯛꯇ ꯌꯥꯗꯦ ꯐꯣꯂꯣ ꯇꯧꯔꯑꯣ ꯍꯥꯏꯔꯒ ꯀꯣ
ꯅꯪ ꯄ꯭ꯔꯥꯏꯕꯦꯠ ꯊꯝꯕꯒꯤ ꯇꯧꯕꯇꯜꯂꯦꯗ
ꯑꯦꯁ ꯇꯔꯥꯎ ꯍꯥꯏꯔꯣ
ꯇꯧꯔꯒꯦ ꯐꯣꯂꯣ ꯕꯦꯛ ꯇꯧꯔꯛꯎꯀꯣ
ꯍꯣꯏ
ꯇꯥꯕꯔꫭ
ꯇꯥꯏ ꯇꯥꯏ
ꯅꯪꯁꯨ ꯋꯥ ꯈꯔꯗꯤ ꯉꯥꯡꯉꯣꯗꯅ
ꯑꯣꯑ ꯑꯠꯆꯥ ꯑꯠꯆꯥ ꯎ
ꯊꯟꯗꯥ ꯉꯥꯡꯕꯗꯥ ꯋꯥꯔꯦꯍꯦ ꯅꯪꯁꯨ ꯀꯔꯤꯅꯣ
ꯅꯤꯡ ꯀꯥꯃꯩ ꯑꯥꯁ ꯁꯤꯗꯤ ꯐꯖꯩꯍꯦ
ꯐꯖꯕꯅꯤ ꯑꯗꯨꯝ ꯀꯥꯞꯄꯅꯤ
ꯁꯔꯗꯤꯔꯤꯉꯝ
ꯇꯥꯞꯄꯅꯤ
ꯁꯥꯔ ꯅꯤꯡꯅꯤꯉꯝꯁꯦ ꯅꯣꯏꯒꯤ ꯏꯃꯨꯡ ꯊꯣꯛꯄ꯭ꯔꯥ
ꯈꯪꯗꯦ ꯀꯅꯥꯅꫭ ꯑꯗꯨꯗꯤ
ꯍꯥ ꯑꯣ
ꯈꯪꯗꯦ ꯍ
ꯑꯁ ꯂꯩꯏꯊꯦꯡ ꯉꯝ ꯒꯥꯥꯏꯊꯤꯉꯝ ꯁꯨ ꯂꯩꯌꯦꯅꯦ ꯁꯤꯗ ꯑꯩ ꯈꯪꯅꯕ ꯃꯤ ꯉꯥꯛꯛꯇ ꯀꯣ
ꯑꯩꯈꯣꯏ ꯗꯥꯗꯥꯅꯤ ꯀꯩꯅꯣ
ꯑꯥꯁ ꯑꯩ ꯈꯪꯅꯕ ꯃꯤ ꯉꯥꯛꯇꯅꯤ
ꯅꯪ ꯀꯩꯅꯣꯗꯥ ꯀꯥꯕ꯭ꯔꯥ ꯀꯣꯂꯦꯖꯇꯣ
ꯍꯣꯏ ꯗꯣꯝꯕꯣꯁꯀꯣ ꯃꯔꯥꯝꯗ
ꯑꯗꯨꯅꯦꯕꯥ
ꯎꯝꯝ
ꯑꯩꯈꫭꯏꯒꯤ ꯗꯥꯗꯥꯅꯦ ꯃꯥꯗꯣ
ꯎꯝ ꯑꯆꯥ ꯑꯆꯥ ꯑꯗꯨꯒꯥ ꯇꯔꯗꯤ ꯅꯪꯁꯦ ꯍꯥꯏꯗꯣꯛꯄꯥ ꯌꯥꯗꯦ ꯁꯤꯗꯗꯤ
ꯑꯗꯣ ꯅꯪꯒꯤꯗꯣ ꯅꯪ ꯇꯥꯛꯁꯇꫭ ꯂꯣꯏ ꯀꯌꯥ ꯂꯩꯔꯤꯒꯦ